ꯍꯜꯂꯣ ꯑ ꯇꯥꯔꯕꯣ꯫
ꯑꯧ ꯇꯥꯏꯌꯦ ꯇꯥꯏꯌꯦ ꯀꯩꯗꯧꯔꯝꯃꯤꯅꯣ ꯍꯧꯖꯤꯛꯄꯣ꯫
ꯑꯣ ꯑꯩꯗꯤ ꯑꯄꯥꯥꯏꯕꯤ ꯈꯅꯪ ꯅꯤꯡꯖꯤꯡꯉꯛꯏꯅꯦ ꯍꯥꯏꯕ ꯅꯪꯒꯤ ꯃꯤꯡꯁꯤ ꯎꯕꯗꯀꯣ꯫ ꯑꯩꯁꯦ ꯀꯩꯅꯣ ꯇꯧꯔꯝꯕꯅꯦ ꯕ꯭ꯔꯦꯛꯐꯥꯁ ꯆꯥꯒꯦꯅꯅꯦ ꯇꯟ ꯂꯩꯔꯛꯑꯦ ꯑꯗꯨꯒꯤ ꯇꯟ ꯃꯆꯥ ꯃꯆꯥꯗꯣ ꯑꯗꯨꯒꯤ ꯇꯟ ꯆꯥꯒꯦꯅ ꯇꯧꯔꯝꯕꯅꯦ꯫ ꯉꯥꯛ ꯂꯩꯔ ꯆꯥꯔꯒꯦ ꯋꯥꯔꯤ ꯁꯥꯟꯅꯁ ꯁꯥꯟꯅꯔꯁꯤ ꯑꯗꯣ ꯅꯪ ꯀꯩꯗꯧꯔꯤꯅꯣ ꯅꯪꯗꯤ꯫
ꯀꯩꯁꯨ ꯇꯧꯗꯦꯗ ꯁꯨꯝ ꯂꯩꯔꯝꯕꯅꯦ ꯋꯥꯛꯀꯤꯡ ꯆꯠꯂꯨꯕ ꯑꯗꯨꯗꯨꯒꯤ ꯍꯨꯃꯥꯡ ꯁꯧꯈꯤꯒꯨꯝ ꯇꯧꯋꯦꯅ ꯑꯗꯩ ꯋꯥꯛꯀꯤꯡ ꯆꯠꯄ ꯀꯥꯟꯗ ꯊꯩꯕꯣꯡ ꯍꯦꯛꯀꯦ ꯆꯠꯄ ꯀꯥꯟꯗ ꯊꯩꯕꯣꯡꯗꯨ ꯍꯦꯛꯄ ꯉꯝꯗꯕꯩ ꯅꯥꯟꯊꯔꯛꯄꯀꯣ ꯑꯗꯩ ꯈꯣꯡꯒ꯭ꯔꯥꯎ ꯀꯩꯀꯩ ꯃꯌꯥꯝꯗꯣ ꯂꯣꯏꯅ ꯃꯣꯠꯂ ꯂꯩꯔꯦ ꯑꯗꯨꯏꯗꯨꯒꯤ ꯃꯣꯠꯄꯗꯨꯒꯤ ꯑꯃꯨꯛ ꯂꯧꯊꯣꯛꯑꯒ ꯑꯝ ꯍꯥꯏꯗꯤ ꯁꯤꯟꯗꯣꯛꯑ ꯂꯩꯔꯝꯕꯅꯦꯕ ꯀꯣ ꯑꯗꯨꯒ ꯍꯧꯖꯤꯛꯄꯨꯗꯤ ꯈꯤꯇꯪ ꯁꯥꯒꯨꯝ ꯇꯧꯋꯦꯅ ꯑꯗꯨꯝ ꯑꯩ ꯀꯩꯅꯣ ꯆꯝꯄ꯭ꯔꯥ ꯀꯩ ꯊꯛꯀꯦ ꯇꯧꯕ ꯆꯝꯄ꯭ꯔꯥ ꯊꯛꯄꯗꯨꯁꯨ ꯀꯩꯅꯣ ꯇꯧꯗ꯭ꯔꯦꯅ ꯊꯛꯅꯤꯡꯗꯒꯨꯝ ꯇꯧꯋꯦ ꯉꯁꯤꯁꯦ ꯈꯅꯥꯎꯁꯦ ꯈꯔ ꯅꯥꯒꯨꯝ ꯇꯧꯋꯦꯅ ꯇꯧꯔꯒ ꯊꯛꯇ꯭ꯔꯦ ꯑꯗꯨ ꯑꯗꯨꯝ ꯂꯩꯔꯝꯕꯅꯤꯗ ꯐꯦꯟ ꯍꯨꯝꯃꯒ ꯅꯪꯗꯤ
ꯑꯩꯕꯨꯗꯤ ꯕ꯭ꯔꯦꯛꯐꯥꯁ ꯈꯔ ꯆꯥꯔꯝꯕꯅꯦ ꯑꯗꯣ ꯊꯩꯕꯣꯡ ꯍꯦꯛꯄ ꯍꯥꯏꯁꯦ ꯀꯩꯅꯣ ꯀꯩꯅꯣ ꯇꯧꯋꯤꯔꯕ ꯊꯣꯏꯕꯣꯡꯗꯣ ꯋꯥꯡꯅ ꯄꯥꯟꯕꯒꯤꯔꯕ ꯇꯥꯔꯛꯑꯦ ꯍꯥꯏꯁꯦ ꯅꯠꯇ꯭ꯔꯒ ꯀꯃꯥꯏꯅ ꯇꯧꯕꯩꯅꯣꯕ
ꯀꯩꯅꯣ ꯇꯧꯕ ꯑꯩꯈꯣꯏꯒꯤ ꯆꯤꯡꯗ ꯑꯣꯏꯕꯀꯣ ꯆꯤꯡꯗ ꯑꯣꯏꯕꯗꯨꯗ ꯑꯩꯈꯣꯏꯒꯤ ꯂꯩꯔꯥꯏ ꯃꯊꯛ ꯀꯤꯟꯊꯕꯒꯤꯀꯣ ꯃꯊꯛꯂꯣꯝꯗ ꯑꯣꯏꯅ ꯄꯥꯟꯕ ꯑꯗꯨꯒ ꯂꯩꯔꯥꯏꯗꯩ ꯀꯥꯒꯦ ꯇꯧꯕꯁꯤ ꯂꯩꯔꯥꯏ ꯅꯣꯡ ꯇꯥꯈꯤꯕꯒꯤ ꯐꯣꯄꯣꯞꯁꯨ ꯇꯧꯔꯒ ꯑꯗꯨꯝ ꯁꯤꯠ ꯅꯥꯟꯊꯕꯒꯨꯝ ꯀꯩꯒꯨꯝꯕ ꯇꯧꯔꯒꯅꯦ ꯀꯥꯈꯠꯄꯁꯨ ꯉꯝꯗ꯭ꯔꯕꯀꯣ ꯌꯧꯒꯦ ꯇꯧꯔꯝꯕꯅꯦ ꯀꯥꯈꯠꯄꯗꯣ ꯑꯗꯨꯒ ꯎꯄꯥꯢ ꯂꯩꯇꯗꯅ ꯑꯗꯨꯝ ꯀꯨꯝꯃꯦꯗꯅ ꯑꯗꯨꯗꯨꯒ ꯐꯨꯔꯤꯠ ꯈꯣꯡꯒꯥꯎꯗꯣ ꯂꯣꯏ ꯃꯣꯠꯂꯧꯔꯕ ꯈꯣꯡꯎꯞ ꯑꯗꯨꯢꯗꯨꯒꯤ ꯍꯣꯡꯗꯣꯛꯑꯝꯕꯅꯤꯗ ꯉꯥꯇꯪ ꯂꯩꯔꯗꯤ ꯁꯨꯗꯣꯛꯑꯅꯤ ꯉꯥꯛꯇꯪ ꯂꯩꯔꯒ
ꯑꯣ ꯍꯣꯏ ꯀꯩꯅꯣ ꯇꯧꯕꯅꯦ ꯍꯥꯏꯕꯗꯤ ꯆꯤꯡꯅꯤꯅ ꯆꯤꯡ ꯂꯩꯕꯥꯛꯇꯣ ꯑꯈꯣꯏꯒꯤ ꯑꯈꯣꯏꯒꯤ ꯅꯣꯔꯃꯦꯜ ꯂꯩꯕꯥꯛꯀꯁꯨ ꯃꯥꯟꯅꯗꯝꯅꯤ ꯈꯤꯇꯪ ꯆꯨꯕꯗꯣ ꯃꯣꯏꯅ ꯈꯤꯇꯪ ꯍꯦꯟꯕꯅꯦꯕꯀꯣ ꯂꯩꯕꯥꯛ ꯑꯈꯣꯏ ꯁ꯭ꯋꯥꯏꯗ ꯇꯧꯕ ꯂꯩꯕꯥꯛꯁꯤꯗꯒꯤꯗꯤ ꯆꯤꯡ ꯂꯩꯕꯥꯛꯅ ꯆꯨꯕꯁꯦ ꯈꯤꯇꯪ ꯍꯦꯟꯕꯅꯦ ꯑꯗꯨꯒꯤꯁꯨ ꯑꯣꯏꯔꯝꯕ ꯌꯥꯏ ꯑꯗꯣ ꯁꯣꯛ ꯑꯕꯅꯤꯅ ꯍꯧꯖꯤꯕꯨꯗꯤ ꯐꯕꯨꯗꯤ ꯐꯔꯦꯗ ꯑꯗꯨ ꯍꯥꯏꯔꯒ ꯅꯣꯏꯅ ꯀꯥꯔꯤꯕ ꯆꯤꯡꯖꯦ ꯑꯇꯣꯞꯄ ꯀꯩ ꯀꯩ ꯍꯩ ꯁꯨꯝ ꯄꯥꯟꯕꯥ ꯈꯣꯠꯄ ꯀꯩꯅꯣ ꯇꯧꯒꯦ ꯍꯥꯏꯕꯗꯤ ꯑꯗꯨꯝ ꯃꯤꯅ ꯀꯃꯟ ꯑꯣꯏꯅ ꯆꯥꯅꯕ ꯂꯩꯗꯅꯀꯣ ꯑꯗꯨꯒꯨꯝꯕ ꯀꯔꯤ ꯀꯔꯤ ꯍꯩ ꯃꯈꯜ ꯀꯩꯀꯩ ꯃꯈꯜ ꯄꯥꯟꯒꯦ ꯈꯔ ꯍꯥꯏꯕꯤꯌꯨꯅꯦ
ꯍꯣꯏ ꯍꯣꯏ ꯀꯃꯟ ꯑꯣꯏꯅ ꯀꯃꯟ ꯑꯣꯏꯅ ꯆꯠꯅꯕꯁꯦ ꯊꯩꯕꯣꯡ ꯍꯩꯅꯧ ꯅꯥꯁꯄꯇꯤ ꯁꯤꯗ ꯃꯈꯟ ꯄꯈꯟ ꯄꯥꯜꯂꯤꯗ ꯄꯨꯡꯗꯣꯟ ꯄꯥꯜꯂꯤ ꯍꯩꯔꯤꯠ ꯄꯥꯜꯂꯤ ꯃꯇꯝ ꯃꯇꯝꯒꯤ ꯍꯩꯀꯨ ꯄꯥꯜꯂꯤ ꯑꯩꯅ ꯁꯨꯝ ꯈꯪꯕꯗ ꯑꯇꯣꯞ ꯑꯇꯣꯞꯄꯁꯨ ꯃꯌꯥꯝ ꯄꯥꯜꯂꯤꯗ ꯆꯝꯄ꯭ꯔꯥ ꯄꯥꯜꯂꯤꯀꯣ ꯑꯗꯒꯤ ꯍꯣꯏ ꯑꯗꯨꯝ ꯅꯤꯝꯕꯨ ꯈꯩꯁꯨ ꯄꯥꯜꯂꯦꯕꯀꯣ ꯑꯗꯨꯝ ꯑꯌꯥꯝꯕ ꯃꯈꯜ ꯁꯨꯅ ꯄꯥꯜꯂꯤꯗ ꯆꯤꯡ ꯑꯣꯏꯕꯅꯤꯅꯀꯣ ꯑꯗꯒꯤ ꯍꯩꯔꯤꯀꯣꯛꯊꯣꯡ ꯄꯥꯜꯂꯤ ꯂꯐꯣꯏ ꯀꯩꯀꯩ ꯍꯧꯏ ꯑꯗꯒꯤ ꯁꯦꯝꯒꯨꯝꯕꯖꯦ ꯍꯧꯕꯗꯤ ꯍꯧꯕ ꯃꯥꯜꯂꯦ ꯑꯗꯨꯒ ꯃꯣꯏꯒꯦꯁ ꯅꯥꯀꯟꯒꯤ ꯐꯖꯅ ꯈꯥꯖꯤꯜꯂ ꯊꯝꯕꯒꯤ ꯍꯦꯛꯄ ꯉꯝꯗꯕꯗꯣ ꯑꯗꯨꯃꯥꯏꯅ ꯑꯣꯏꯌꯦꯕꯀꯣ ꯑꯗꯨ ꯑꯌꯥꯝꯕ ꯄꯥꯜꯂꯤꯗ
ꯑꯣ ꯑꯗꯨ ꯀꯩꯅꯣꯒꯨꯝꯕ ꯄꯥꯟꯗꯕ꯭ꯔꯥ ꯑꯗꯨꯗꯤ ꯀꯣꯝꯂꯥꯒꯨꯝꯕꯀꯣ ꯑꯗꯒꯤ ꯀꯩꯅꯣꯒꯨꯝꯕꯗꯤ ꯑꯥ ꯃꯔꯤ ꯆꯠꯂꯒ ꯑꯃ ꯁꯥꯡꯕ ꯀꯩ ꯍꯥꯏꯔꯦ ꯁꯤꯁ ꯑꯪꯒ꯭ꯔꯨꯒꯨꯝꯕ ꯅꯠꯇꯦ ꯅꯠꯇꯦ ꯃꯔꯤ ꯆꯠꯇꯤꯌꯦ ꯅꯥꯁꯄꯇꯤꯗꯤ ꯃꯔꯤ ꯆꯠꯄꯗ ꯑꯪꯒ꯭ꯔꯨ ꯂꯩꯔꯦ ꯁꯤꯇꯥꯕꯣꯟꯒꯨꯝꯕ ꯑꯗꯒꯤ ꯍꯧꯖꯤꯛꯀꯤ ꯑꯥ ꯁꯤꯇꯥꯕꯣꯟꯅꯦ ꯑꯪꯒ꯭ꯔꯨꯅꯦ ꯑꯗꯒꯤ ꯀꯣꯝꯂꯥꯒꯨꯝꯕ ꯑꯗꯨꯒꯨꯝꯕꯗꯤ ꯍꯧꯗꯕ꯭ꯔꯥ ꯅꯠꯇ꯭ꯔꯒ ꯀꯃꯥꯏꯟ ꯇꯧꯒꯦ ꯌꯥꯝꯗꯕꯒꯤꯔꯣ
ꯑꯗꯨꯝ ꯄꯥꯟꯗꯤ ꯄꯥꯜꯂꯦ ꯑꯗꯣ ꯍꯥꯏꯗꯤ ꯑꯗꯨꯒꯨꯝꯕ ꯄꯣꯠꯇꯨꯅ ꯑꯃꯨꯛ ꯍꯥꯏꯗꯤ ꯃꯄꯥꯟꯗ ꯍꯦꯛꯇ ꯊꯥꯕꯗꯨ ꯃꯤ ꯁꯤꯞ ꯇꯣꯏꯅ ꯇꯣꯏꯅ ꯀꯥꯟꯅꯕꯅꯤꯅ ꯊꯥꯗꯕ ꯑꯗꯨ ꯃꯣꯏꯒꯤ ꯀꯩ ꯍꯥꯏꯅꯤ ꯐꯖꯅ ꯆꯔꯥ ꯁꯦꯝꯐꯝ ꯀꯩꯀꯩ ꯇꯧꯕ ꯃꯐꯝꯗꯣ ꯑꯗꯨꯗꯤ ꯄꯥꯜꯂꯦꯕꯀꯣ ꯑꯥ ꯑꯪꯒ꯭ꯨꯔ ꯑꯗꯨꯝ ꯑꯥ ꯑꯃꯨꯕꯒꯨꯝꯕꯗꯣ ꯑꯗꯒꯤ ꯀꯩꯅꯣꯒꯨꯝꯕꯗꯣ ꯀꯩ ꯍꯥꯏꯒ꯭ꯔꯦ ꯑꯁꯪꯕꯒꯨꯝꯕꯁꯨ ꯄꯥꯜꯂꯦꯕꯀꯣ ꯑꯗꯨꯝ ꯄꯥꯟꯗꯤ ꯄꯥꯟꯕꯅꯦ ꯑꯗꯨꯝ ꯑꯩꯈꯣꯏꯒꯤ ꯁꯤꯇꯥꯕꯣꯟ ꯀꯩꯀꯩꯁꯨ ꯀꯣ ꯑꯗꯨꯝ ꯍꯧꯕꯅꯦꯕꯀꯣ ꯑꯗꯨ ꯑꯞ ꯄꯥꯟꯗ ꯍꯧꯕ ꯈꯛꯇꯅꯦꯕ ꯑꯩꯅ ꯍꯥꯏꯔꯤꯁꯦ ꯃꯣꯏ ꯃꯅꯨꯡ ꯂꯣꯝꯗ ꯐꯖꯅ ꯆꯥꯔꯒ ꯁꯦꯝꯃꯒ ꯄ ꯊꯝꯕꯗꯤ ꯑꯗꯨꯝ ꯄꯥꯝꯃꯦ ꯑꯗꯨꯝ ꯍꯥꯟꯅꯗꯤ ꯆꯥꯔꯥ ꯃꯌꯥꯝ ꯂꯩꯔꯝꯕꯅꯦ ꯀꯣꯝꯂꯥ ꯑꯅꯤ ꯑꯝꯅꯦ ꯄꯥꯟꯕꯤꯗꯣ ꯑꯗꯨꯒꯨꯝꯕꯁꯨ ꯌꯥꯝ ꯍꯧꯕꯅꯦꯕꯀꯣ ꯍꯧꯖꯤꯛꯇꯤ ꯀꯩ ꯍꯥꯏꯅꯤ ꯁꯦꯝꯖꯤꯟꯕꯤꯗꯕ ꯍꯥꯏꯇꯥꯔꯦ ꯑꯗꯨꯗꯨꯅ ꯀꯩꯀꯩ ꯄꯥꯟꯕꯅꯣ ꯈꯣꯠꯄꯅꯣꯗꯨꯗꯤ ꯑꯗꯨꯗꯤ ꯆꯞ ꯆꯥꯅꯩ ꯈꯪꯗ꯭ꯔꯦꯕꯀꯣ ꯑꯗꯨꯝꯕꯗꯤ ꯄꯥꯟꯗꯤ ꯄꯥꯟꯕꯅꯤ ꯃꯣꯏ ꯃꯅꯨꯡꯗꯗꯤ ꯂꯣꯏ ꯊꯝꯕꯅꯦꯕ
ꯍꯣꯏ ꯑꯗꯨꯕꯨꯗꯤ ꯍꯥꯏꯕꯗꯤ ꯁꯨꯝ ꯍꯥꯏꯕ ꯍꯧꯖꯤꯛꯁꯦ ꯁꯨꯝ ꯀꯩꯅꯣ ꯇꯧꯈꯤꯕꯗꯒꯤꯀꯣ ꯍꯥꯏꯕꯗꯤ ꯁꯣꯡꯖꯤꯟꯒꯤꯕ ꯈꯣꯠꯈꯤꯕ ꯁꯨꯝ ꯀꯨꯏꯅ ꯀꯥꯟꯅꯔꯨꯗꯕꯗꯨ ꯃꯔꯛ ꯑꯃ ꯀꯣ ꯑꯗꯨꯗꯒꯤ ꯁꯨꯝ ꯃꯌꯥꯝꯁꯤꯁꯨ ꯆꯠꯊꯣꯛꯅꯈꯤꯗꯕꯗꯒꯤ ꯁꯨꯝ ꯀꯥꯕꯤꯔꯛꯈꯤꯗ꯭ꯔꯦꯗꯅꯀꯣ ꯑꯗꯨ ꯀꯥꯔꯨꯗ꯭ꯔꯕꯅꯤꯅ ꯁꯦꯟꯅ ꯗꯨꯔꯤꯕ ꯃꯤꯗꯨꯁꯨ ꯍꯥꯏꯗꯤ ꯃꯤꯗꯣ ꯂꯥꯛꯄ ꯋꯥꯠꯂꯕꯅꯤꯅ ꯁꯦꯝꯖꯤꯟ ꯁꯥꯖꯤꯟꯕꯗ ꯈꯤꯇꯪ ꯍꯟꯒ꯭ꯔꯦꯗꯅꯀꯣ ꯑꯗꯒꯤ ꯑꯗꯨꯝ ꯍꯥꯏꯕꯗꯤ ꯅꯣꯡꯃ ꯅꯣꯡꯃꯒꯤ ꯅꯥꯄꯤ ꯁꯤꯡꯕꯤꯗꯨꯗꯤ ꯁꯨꯝ ꯍꯥꯏꯕꯗꯤ ꯁꯦꯟꯅꯗꯕ ꯌꯥꯗꯕꯅꯦꯕ ꯆꯤꯡꯗ ꯁꯦꯝꯕ ꯍꯩꯄꯥꯜ ꯎꯄꯥꯜ ꯍꯥꯏꯕꯁꯦ ꯁꯦꯟꯅꯗ꯭ꯔꯒꯗꯤ ꯑ ꯗꯨꯝ ꯃꯤ ꯍꯥꯟꯅꯒꯤ ꯃꯤ ꯁꯣꯡꯉꯒ ꯂꯩꯖꯕ ꯃꯐꯝꯅꯤꯅ ꯑꯗꯨꯝ ꯁꯣꯡꯖꯤꯟꯕꯖꯦ ꯊꯨꯒꯗꯣꯏꯅꯦꯕ ꯅꯠꯇ꯭ꯔꯥ ꯑꯗꯨꯅ ꯑꯗꯨꯃꯥꯏꯅ ꯁꯦꯝꯖꯤꯟꯗꯕꯗꯗꯒꯤ ꯀꯅꯣ ꯁꯨꯝ ꯇꯧꯒꯤꯕ ꯑꯣꯏꯔꯝꯕꯁꯨ ꯌꯥꯏ ꯍꯥꯏꯕꯗꯤ ꯑꯥ ꯈꯤꯇꯪ ꯍꯧꯒꯔꯛꯄ ꯍꯧꯔꯝꯕꯗ ꯑꯗꯨꯝ ꯅꯥꯄꯤꯅ ꯀꯩꯅ ꯍꯥꯠꯈꯤꯕꯗꯒꯤ ꯑꯃꯨꯛ ꯁꯤ ꯒꯤꯕꯀꯣ ꯐꯅꯌꯥꯝ ꯊꯥꯔꯝꯃꯒꯁꯨ ꯍꯥꯟꯅ ꯑꯗꯒꯤ ꯑꯗꯨꯝ ꯈꯤꯇꯪ ꯑꯥ ꯍꯧꯒꯠꯂꯛꯑꯕ ꯃꯇꯨꯡꯗ ꯄꯥꯟꯕ ꯍꯧꯔꯛꯄꯗ ꯑꯣꯏꯔꯁꯨ ꯉꯁꯥꯏꯒꯤ ꯑꯗꯨꯝ ꯏꯁꯤꯡ ꯆꯥꯏꯕꯤꯕ ꯋꯥꯠꯂꯛꯄ ꯑꯗꯒꯤ ꯂꯩꯗꯅꯀꯣ ꯈꯤꯇꯪ ꯄꯤꯛꯏꯉꯩꯒꯤ ꯄꯨꯔꯥ ꯆꯥꯎꯔꯨꯔꯒ ꯃꯄꯨꯡ ꯐꯥꯗ꯭ꯔꯤꯉꯩꯒꯤꯗꯤ ꯑꯗꯨꯝ ꯏꯁꯤꯡꯖꯦ ꯈꯤꯇꯪꯗꯤ ꯗꯔꯀꯥꯔ ꯇꯥꯏꯗꯅꯀꯣ ꯗꯨꯃꯥꯏꯅ ꯇꯧꯕ ꯈꯣꯠꯄꯗ ꯁꯤꯒꯤꯕꯗꯒꯤ ꯃꯣꯏꯁꯨ ꯑꯗꯨꯝ ꯑꯃꯨꯛ ꯅꯧꯅ ꯊꯥꯗꯣꯛꯀꯦꯁꯨ ꯀꯗꯥꯏ ꯍꯥꯏꯔꯒ ꯑꯗꯨꯃꯥꯏꯟ ꯂꯩꯔꯝꯕ ꯑꯣꯏꯔꯝꯕꯕꯨꯗꯤ ꯌꯥꯏ ꯍꯣꯏ ꯑꯗꯨꯝ ꯀꯩꯅꯣꯅꯤꯅ ꯃꯤ ꯆꯥꯎꯅ ꯁꯦꯝꯕꯅꯤꯅ ꯑꯗꯨꯝ ꯆꯥꯔ ꯀꯩꯀꯥꯕꯨꯗꯤ ꯑꯗꯨꯝ ꯈꯔ ꯃꯅꯨꯡꯗ ꯊꯅꯝꯕꯁꯨ ꯌꯥꯏꯑꯕꯀꯣ ꯑꯗꯣ ꯑꯩꯅ ꯁꯨꯝ ꯆꯠꯄꯗꯁꯨ ꯍꯥꯏꯕꯗꯤ ꯍꯧꯖꯤꯛꯀꯤ ꯑꯩꯅ ꯑꯪꯒ꯭ꯔꯨꯒꯨꯝꯕꯁꯤꯗꯤ ꯀꯌꯥ ꯎꯝ ꯊꯦꯡꯅꯔꯛꯇꯕ ꯍꯥꯏꯇꯥꯥꯔꯦꯀꯣ ꯑꯗꯨꯝ ꯅꯪ ꯍꯧꯖꯤꯛ ꯄꯟꯒꯤꯕ ꯍꯩꯅꯧ ꯌꯥꯝ ꯇꯣꯏꯅ ꯎꯔꯤꯁꯤꯀꯣ ꯍꯩꯅꯧ ꯎꯨꯏ ꯊꯩꯕ꯭ꯔꯣꯡ ꯎꯨꯏ ꯑꯗꯒꯤ ꯅꯥꯁꯄꯇꯤꯗꯨꯁꯨ ꯍꯟꯗꯛꯇꯕꯨ ꯎꯨꯏꯌꯦ ꯍꯥꯟꯅꯗꯤ ꯈꯪꯉꯝꯗꯦꯕꯀꯣ ꯅꯥꯁꯄꯇꯤꯁꯦ ꯍꯥꯏꯗꯤ ꯑꯥ ꯑꯗꯣꯝꯗ ꯍꯧꯋꯤ ꯈꯣꯠꯂꯤ ꯍꯥꯏꯕꯖꯦ ꯀꯌꯥ ꯆꯠꯂꯒꯁꯨ ꯁꯨꯝ ꯌꯦꯡꯖꯜꯂꯨꯗꯕ ꯍꯥꯏꯒꯗ꯭ꯔꯥ ꯅꯠꯇ꯭ꯔꯒ ꯑꯈꯣꯏꯅ ꯆꯠꯄ ꯇꯥꯏꯃꯤꯡꯖꯤꯗꯥ ꯀꯅꯣꯒꯨꯝꯕ ꯄꯥ ꯃꯥꯒꯤ ꯄꯥꯟꯕ ꯃꯇꯝ ꯑꯣꯏꯗꯕꯒꯨꯝꯕꯒꯤ ꯍꯥꯏꯒꯗ꯭ꯔꯥ ꯑꯗꯨꯃꯥꯏꯅꯀꯣ ꯑꯗꯨꯃꯥꯏꯅ ꯇꯧ ꯎꯗꯕ ꯍꯥꯏꯇꯥꯥꯔꯦꯗꯣ ꯍꯩꯅꯧꯒꯨꯝꯕ ꯑꯗꯒꯤ ꯊꯩꯕ꯭ꯔꯣꯡꯒꯨꯝꯕ ꯗꯤ ꯑꯗꯨꯝ ꯇꯣꯏꯅ ꯎꯔꯦ ꯍꯧꯖꯤꯛ ꯅꯥꯁꯄꯇꯤꯁꯨ ꯎꯔꯦ ꯑꯗꯩ ꯆꯝꯄ꯭ꯔꯥꯗꯨꯁꯨ ꯑꯩꯗꯤ ꯎꯗꯤ ꯎꯗꯦꯕꯀꯣ ꯍꯟꯗꯛꯇ ꯅꯧꯅ ꯈꯪꯕꯅꯦꯕ ꯍꯥꯏꯕꯨꯗꯤ ꯍꯥꯏꯅꯔꯝꯃꯅꯦ ꯑꯗꯨꯒꯖꯨ ꯑꯩꯅ ꯁꯨꯝ ꯕꯥꯞ ꯎꯁꯜꯂꯨꯗꯕꯅꯦ ꯈꯪꯗꯦ ꯀꯩꯁꯨ ꯈꯪꯖꯤꯜꯂꯨꯗꯕ ꯑꯗꯒꯤ ꯌꯥꯝꯁꯨ ꯍꯧꯕ ꯑꯣꯏꯗꯦꯗꯅꯒꯣ ꯃꯄꯥꯝꯕꯤꯗꯣ ꯑꯗꯨꯒꯤꯁꯨ ꯇꯣꯏꯅ ꯁꯨꯝ ꯎꯗꯕꯒꯤ ꯈꯪꯗꯕ ꯑꯣꯏꯔꯝꯕꯕꯨꯗꯤ ꯌꯥꯏꯑꯦꯕꯀꯣ ꯑꯗꯣ ꯑꯗꯨꯃꯥꯏꯟ ꯇꯧꯋꯦ ꯑꯗꯨ ꯍꯥꯏꯔꯒ ꯀꯩꯅꯣꯗꯤ ꯅꯣꯏ ꯌꯨꯝꯗꯗꯤ ꯌꯨꯝꯒꯤ ꯏꯪꯈꯣꯜ ꯀꯩꯀꯥꯗꯗꯤ ꯍꯩ ꯔꯥꯗꯤ ꯀꯦꯝꯇ ꯊꯥꯗꯕ꯭ꯔꯣ ꯍꯣꯏ ꯗ꯭ꯔꯥꯒꯣꯟ ꯐ꯭ꯔꯨꯠꯄꯨꯗꯤ ꯊꯥꯏ ꯑꯅ ꯍꯥꯏꯔꯦ ꯗ꯭ꯔꯥꯒꯣꯟ ꯐ꯭ꯔꯨꯠ ꯅꯠꯇꯕ ꯑꯇꯣꯞꯄ ꯍꯩ ꯀꯩꯀꯥꯗꯤ ꯊꯥꯗꯕ꯭ꯔꯣ ꯀꯃꯥꯏꯟ ꯇꯧꯒꯦ ꯅꯣꯏꯒꯤ ꯌꯨꯝ ꯗꯗꯤ
ꯊꯥꯗꯦꯗꯥ ꯍꯥꯏꯕꯗꯤ ꯑꯩꯈꯣꯏꯖꯦ ꯂꯝ ꯂꯩꯇꯦꯕꯀꯣ ꯑꯗꯨꯝ ꯃꯆꯦꯠ ꯈ꯭ꯔ ꯂꯩꯖꯕꯗꯨꯅ ꯑꯃꯨꯛ ꯏꯟꯖꯥꯡ ꯅꯥꯄꯤ ꯃꯇꯝ ꯃꯇꯝꯒꯤ ꯑꯩꯅ ꯄꯤ ꯊꯥꯔꯅꯤ ꯑꯗꯨꯗꯨꯒ ꯂꯩ ꯊꯥꯗꯤ ꯌꯥꯝ ꯊꯥꯅꯤꯡꯕꯅꯦ ꯍꯥꯏꯕꯗꯤ ꯃꯐꯝ ꯖꯒꯥ ꯂꯩꯇꯕꯒꯤꯀꯣ ꯑꯗꯒꯤ ꯑꯥ ꯆꯤꯡꯗ ꯀꯩꯗꯕꯨꯗꯤ ꯈꯔ ꯊꯥꯕꯅꯦ ꯗꯣ ꯊꯥꯕ ꯍꯥꯏꯁꯦ ꯂꯧꯗꯁꯨ ꯈꯔ ꯊꯥꯏ ꯑꯗꯣ ꯃꯇꯝ ꯃꯇꯝꯒꯤ ꯊꯥꯕꯗ ꯃꯤꯅ ꯑꯗꯨꯝ ꯍꯥꯏꯗꯤ ꯃꯨꯟꯗ꯭ꯔꯤꯀꯥꯟꯗ ꯈꯪꯗꯦ ꯑꯗꯩ ꯍꯩꯖꯤꯡ ꯐꯥꯗ꯭ꯔꯤꯅꯤ ꯈꯪꯗꯦ ꯂꯐꯣꯏꯃꯛꯇ ꯊꯥꯕ ꯐꯣ ꯃꯤꯅ ꯏꯔꯣꯟꯕꯒꯤ ꯂꯐꯨ ꯆꯥꯕꯩꯀꯣ ꯌꯥꯟꯕꯗꯗ ꯈꯣꯏꯖꯤꯗ ꯂꯐꯣꯏ ꯑꯝꯐꯣꯛ ꯆꯥꯗ꯭ꯔꯤ ꯅꯍꯥꯟꯗꯩ ꯂꯐꯣꯏ ꯊꯥꯔꯛꯄ ꯃꯌꯥꯝꯗꯣ ꯂꯐꯣꯏ ꯑꯝꯇ ꯆꯥꯒꯦ ꯐꯪꯗ꯭ꯔꯤꯕ ꯋꯥ ꯍꯥꯏꯗꯤ ꯂꯝꯕꯤ ꯃꯄꯥꯟꯁꯨ ꯑꯣꯏꯕ ꯑꯈꯣꯏꯗꯤ ꯁꯣꯔꯣꯛ ꯃꯌꯥꯁꯨ ꯑꯣꯏꯕꯒꯤ ꯑꯗꯨꯝ ꯃꯤꯅ ꯗꯨꯝ ꯍꯦꯛꯈꯤꯕꯗꯣ ꯑꯗꯨꯃꯥꯏꯟ ꯇꯧꯕꯒꯤ ꯊꯥꯕꯝꯗꯤ ꯀꯩꯁꯨ ꯂꯩꯇꯦꯗꯥ ꯑꯗꯨꯗꯨꯒꯤ ꯈꯣꯏꯒꯤ ꯊꯪꯅꯕꯒꯤ ꯑꯈꯣꯏꯒꯤ ꯏꯚꯥꯏ ꯍꯥꯏꯇꯥꯔꯦꯀꯣ ꯃꯣꯏꯒꯤꯗꯤ ꯍꯩ ꯃꯈꯟ ꯁꯨꯅ ꯍꯧꯋꯦ ꯆꯍꯤ ꯈꯨꯗꯤꯡꯒꯤ ꯍꯩ ꯂꯦꯞꯇꯕꯤ ꯄꯥꯜꯂꯦꯕꯀꯣ ꯍꯩꯈꯥ ꯑꯗꯩ ꯗꯤ ꯆꯨꯝꯕ꯭ꯔꯩ ꯀꯐꯣꯏ ꯍꯩꯅꯧ ꯑꯗꯒꯤ ꯑꯪꯒꯨꯔ ꯗ꯭ꯔꯥꯒꯣꯟ ꯐ꯭ꯔꯨꯏꯠ ꯑꯗꯒꯤ ꯍꯥꯏ ꯈꯪꯗꯦ ꯃꯣꯏꯗꯤ ꯂꯣꯏ ꯁꯨꯅ ꯂꯣꯢ ꯍꯧꯋꯦꯕꯥ ꯑꯗꯒꯤ ꯃꯈꯟ ꯃꯈꯟꯁꯨ ꯑꯗꯨꯝ ꯊꯥꯏꯌꯦꯕꯀꯣ ꯃꯇꯝ ꯃꯇꯝꯒꯤ ꯑꯗꯨꯝ ꯂꯦꯞꯇꯕꯗꯣ ꯍꯩ ꯃꯣꯏꯗꯤ ꯑꯗꯨꯝ ꯆꯍꯤ ꯈꯨꯗꯤꯡꯒꯤ ꯆꯥꯕꯒꯤ ꯇꯥꯏꯞ ꯇꯧꯕꯗꯣ ꯑꯗꯨꯃꯥꯏꯟ ꯇꯧꯋꯦꯕ
ꯍꯣꯏ ꯑꯗꯣ ꯍꯥꯏꯔꯒ ꯑꯈꯣꯏꯁꯨ ꯀꯅꯣꯕꯨꯗꯤ ꯌꯨꯝ ꯂꯣꯝꯗꯕꯨꯗꯤ ꯌꯥꯝ ꯀꯟꯅ ꯊꯥꯕꯕꯨꯗꯤ ꯅꯠꯇꯦ ꯍꯩꯅꯧ ꯃꯄꯥꯝꯕꯤ ꯈꯔ ꯑꯥ ꯅꯧꯅ ꯈꯤꯇꯪ ꯑꯔꯤꯕꯗꯤ ꯑꯃꯗꯩꯩ ꯍꯦꯟꯅ ꯂꯩꯇ꯭ꯔꯦꯕꯀꯣ ꯁꯨꯝ ꯍꯥꯏꯕꯗꯤ ꯑꯥ ꯌꯦꯡꯒꯣꯟ ꯀꯩꯀꯥ ꯁꯥꯕꯒꯤ ꯌꯥꯟꯊꯠꯇꯕ ꯌꯥꯗꯕꯗꯒꯤ ꯌꯥꯟꯊꯠꯈꯤꯕ ꯍꯥꯏ ꯇꯥꯔꯦ ꯑꯥ ꯌꯥꯝ ꯍꯧꯔꯝꯃꯦꯕ ꯍꯥꯟꯅꯗꯤꯀꯣ ꯑꯗꯨꯗ ꯎꯝ ꯁꯨꯝ ꯃꯐꯝꯗꯨ ꯏꯆꯥ ꯆꯥꯔꯛꯇꯕ ꯍꯥꯟꯅꯗꯤ ꯑꯗꯨꯃꯥꯏꯅ ꯌꯨꯝꯁꯦ ꯁꯨꯃꯥꯏꯅ ꯆꯤꯜꯂꯝ ꯆꯤꯟꯅꯔꯝꯕ ꯅꯠꯇꯕꯅꯤꯅ ꯑꯗꯨꯝ ꯑꯥ ꯆꯥꯎꯅ ꯂꯩꯔꯝꯃꯦ ꯍꯥꯏꯕꯒꯤ ꯑꯗꯨꯝ ꯍꯧꯔꯝ ꯊꯥꯔꯝꯕꯗꯨꯅꯦꯕ ꯑꯗꯨꯒ ꯍꯧꯖꯤꯛꯅ ꯁꯨꯝ ꯑꯃ ꯑꯃ ꯁꯨꯝ ꯁꯥꯖꯤꯟꯅꯔꯛꯄ ꯈꯣꯠꯇꯣꯛꯄ ꯇꯣꯞꯊꯣꯛꯄ ꯇꯣꯞꯁꯤꯟꯕ ꯁꯨꯝ ꯇꯧꯔꯛꯄꯗꯒꯤ ꯌꯥꯟꯕ ꯌꯥꯏ ꯌꯥꯟꯗꯕ ꯌꯥꯗꯕꯗꯒꯤ ꯌꯥꯟꯈꯤꯕꯒꯤꯅꯦꯕ ꯍꯥꯅꯧꯁꯨ ꯌꯥꯝ ꯍꯧꯔꯝꯃꯦꯕꯀꯣ ꯑꯗꯨꯗꯒꯤ ꯑꯗꯨꯃꯥꯏꯅ ꯌꯥꯟꯈꯤꯕꯗꯒꯤ ꯑꯃ ꯊꯥꯏꯅꯒꯤ ꯑꯣꯏꯅꯗꯤ ꯑꯅꯤ ꯂꯩꯔꯝꯕꯅꯦ ꯑꯗꯣ ꯑꯅꯤꯗꯨꯁꯨ ꯑꯃꯗꯤ ꯇꯤꯟ ꯆꯪꯉꯒ ꯑꯗꯨꯝ ꯍꯥꯏꯕꯗꯤ ꯁꯤꯒꯔꯦꯕꯀꯣ ꯑꯗꯨꯅ ꯃ ꯄꯥꯝꯕꯤꯁꯦ ꯍꯧꯖꯤꯛꯁꯦ ꯑꯩꯅ ꯄꯤꯛꯏꯉꯩꯗꯒꯤ ꯈꯪꯉꯛꯄꯗꯒꯤ ꯍꯥꯏꯔꯒꯗꯤ ꯑꯃꯈꯛꯇ ꯉꯥꯏꯔꯦꯕꯀꯣ ꯑꯗꯨ ꯌꯥꯝ ꯍꯥꯎꯋꯦ ꯁꯤꯒꯤ ꯍꯩꯅꯧ ꯃꯖꯥꯠꯁꯦ ꯉꯔꯥꯡ ꯑꯃ ꯍꯦꯛꯑꯦꯕꯀꯣ ꯑꯅꯤꯅꯦ ꯑꯗꯣ ꯑꯃꯗꯤ ꯑꯩꯈꯣꯏ ꯏꯌꯥꯝꯕ ꯏꯌꯥꯝꯕ ꯍꯣꯏꯅ ꯃꯥꯁꯨ ꯂꯩꯕ ꯍꯥꯏ ꯇꯥꯔꯦ ꯁꯤꯗꯤ ꯌꯥꯝ ꯍꯥꯎꯗꯧ ꯃꯥꯜꯂꯦꯅ ꯍꯥꯏꯕꯗꯨꯗ ꯑꯃ ꯃꯉꯣꯟꯗ ꯄꯤꯈ꯭ꯔꯦꯗꯣ ꯑꯃꯗꯣ ꯑꯩꯈꯣꯏꯗ ꯉꯔꯥꯡ ꯅꯨꯡꯗꯥꯡ ꯆꯥꯏꯌꯦꯕꯀꯣ ꯌꯥꯝ ꯍꯥꯎꯕꯗꯣ ꯑꯣꯏꯌꯦ ꯑꯥ ꯃꯔꯨꯗꯨ ꯑꯩ ꯊꯝꯗꯤ ꯊꯝꯍꯧꯕꯅꯦ ꯊꯥꯗꯣꯛꯅꯤꯡꯕ ꯍꯥꯏ ꯇꯥꯔꯦ ꯇꯤꯟꯁꯤ ꯆꯥꯔꯝꯗꯦꯕꯀꯣ ꯑꯗꯨꯒꯅꯦ ꯑꯩꯈꯣꯏꯒꯤ ꯀꯩꯅꯣ ꯃꯆꯨꯁꯤꯗ ꯃꯥꯒꯤ ꯍꯪꯒꯝꯄꯥꯥꯟ ꯃꯆꯨ ꯑꯣꯏꯔꯒꯁꯨ ꯆꯟꯗꯣꯟ ꯃꯆꯨꯒꯤ ꯇꯥꯏꯞ ꯇꯨ ꯑꯣꯏꯔꯒ ꯃꯅꯝꯁꯨ ꯌꯥꯝ ꯅꯨꯡꯁꯤꯕꯗꯨꯀꯣ ꯑꯗꯨꯒ ꯃꯁꯤꯡ ꯌꯥꯝ ꯌꯥꯎꯗꯦꯕꯀꯣ ꯑꯈꯣꯏꯒꯤ ꯎꯝ ꯈꯪꯗꯦ ꯈꯩꯇꯪ ꯅꯪꯂꯞꯅꯒ ꯆꯠ ꯄꯗꯣ ꯑꯗꯨꯃꯥꯏꯟ ꯇꯧꯋꯦꯕ ꯁꯥꯏꯕꯀꯥꯟꯁꯤꯗ ꯑꯗꯨꯒ ꯌꯥꯝ ꯀꯟꯅ ꯃꯨꯟꯕꯁꯨ ꯑꯣꯏꯗꯕ ꯃꯐꯝ ꯑꯣꯏꯕꯗꯣ ꯑꯗꯨꯒꯤ ꯈꯪ ꯌꯥꯝ ꯍꯥꯎꯒꯔꯦ ꯑꯗꯨꯃꯥꯏꯅ ꯆꯥꯕꯗꯣ ꯑꯗꯨꯗꯨꯃꯈꯛꯇ ꯍꯧꯋꯦ ꯍꯩꯅꯧꯒꯤ ꯑꯣꯏꯅꯗꯤ ꯑꯗꯨꯒ ꯍꯧꯖꯤꯛ ꯃꯆꯥ ꯃꯆꯥ ꯑꯅꯤ ꯑꯍꯨꯝ ꯊꯥꯗꯣꯛꯑꯦꯕꯀꯣ ꯑꯗꯨꯒ ꯀꯩꯅꯣ ꯑꯃꯒ ꯆꯝꯄ꯭ꯔꯥ ꯄꯥꯝꯕꯤ ꯑꯃꯒ ꯍꯧꯋꯦ ꯑꯃꯗꯨꯗꯤ ꯄꯥꯟꯗꯦꯕꯀꯣ ꯑꯗꯨꯝ ꯃꯤꯔꯣꯝ ꯁꯥꯏꯠꯇꯁꯨ ꯑꯣꯏꯕꯒꯤ ꯑꯩꯈꯣꯏꯅ ꯀꯩꯁꯨ ꯆꯥꯕꯁꯨ ꯐꯪꯗ꯭ꯔꯦꯕ ꯁꯣꯝꯗ ꯑꯣꯟꯁꯤꯜꯂꯒ ꯁꯥꯠꯂꯛ ꯐꯠꯇꯕ ꯍꯥꯏꯇꯥꯥꯔꯦ ꯑꯗꯨꯝ ꯑꯁꯣꯝꯗ ꯂꯨꯞꯊꯔꯒ ꯁꯨꯝ ꯁꯥꯠꯈꯤꯕꯗꯒꯤ ꯑꯁꯣꯝꯗ ꯊꯥꯑꯣꯏꯅ ꯆꯠꯄꯗꯨꯁꯨ ꯀꯩꯁꯨ ꯀꯩꯅꯣ ꯇꯧꯗꯕꯗ ꯑꯗꯨꯝ ꯃꯣꯏꯅꯁꯨ ꯑꯗꯨꯝ ꯍꯦꯛꯑꯦ ꯃꯣꯏꯒꯤꯁꯨ ꯂꯩ ꯃꯣꯏꯒꯤꯁꯨ ꯍꯧꯗꯦꯕꯀꯣ ꯑꯩꯈꯣꯏ ꯑꯗꯨꯝ ꯊꯪꯅꯕꯗꯨꯁꯨ ꯑꯗꯨꯒꯤ ꯑꯗꯨꯃꯥꯏꯅ ꯇꯧꯋꯤ ꯑꯗꯨꯒ ꯂꯐꯣꯏꯕꯨꯗꯤ ꯍꯟꯗꯛ ꯑꯃ ꯂꯐꯨ ꯄꯥꯝꯕꯤ ꯑꯃꯗꯒꯤ ꯀꯩꯅꯣ ꯇꯧꯋꯦ ꯑꯗꯨꯁꯨ ꯈꯤꯇꯪꯗꯤ ꯍꯥꯎꯋꯦ ꯌꯥꯝ ꯀꯟꯅ ꯍꯥꯎꯕ ꯅꯠꯇ꯭ꯔꯒꯁꯨꯀꯣ ꯑꯗꯨꯒ ꯍꯧꯖꯤꯛ ꯂꯐꯨ ꯑꯃꯗꯤ ꯂꯩꯌꯦ ꯄꯥꯟꯗ꯭ꯔꯤꯕ ꯍꯥꯏ ꯇꯥꯔꯦ ꯃꯥꯁꯨ ꯄꯥꯟꯗꯤ ꯄꯥꯟꯗꯧꯗꯤ ꯃꯥꯜꯂꯦ ꯑꯗꯨ ꯍꯥꯏꯔꯒꯅꯦ ꯊꯥꯏꯅꯒꯤ ꯑꯩꯈꯣꯏꯅ ꯁꯨꯝ ꯑꯉꯥꯡꯑꯣꯏꯔꯤꯉꯩꯗ ꯌꯥꯝ ꯆꯥꯔꯛꯄ ꯍꯩ ꯑꯃ ꯅꯤꯡꯁꯤꯡꯉꯛꯑꯦꯅꯦ ꯑꯩꯁꯦ ꯅꯣꯕꯥꯞꯁꯦ ꯅꯣꯕꯥꯞꯁꯦ ꯍꯧꯖꯤꯛ ꯀꯥꯟꯁꯦ ꯀꯩꯁꯨ ꯇꯣꯏꯅ ꯎꯗꯕꯅꯤ ꯑꯗꯒꯤ ꯆꯥꯟꯅꯗꯕ ꯈꯪꯗꯦ ꯃꯔꯛ ꯃꯔꯛꯇꯗꯤ ꯑꯗꯨꯝ ꯎꯔꯨꯔꯒꯁꯨ ꯉꯁꯥꯏꯒꯤ ꯌꯥꯝ ꯇꯥꯡꯕꯗꯣ ꯊꯥꯏꯅꯩ ꯅꯣꯕꯥꯞꯀꯥꯁꯦ ꯑꯗꯨꯛꯀꯤ ꯃꯇꯤꯛ ꯌꯥꯝ ꯇꯣꯏꯅ ꯊꯦꯡꯅꯩ ꯍꯥꯏꯔꯤꯕꯀꯣ ꯑꯗꯨ ꯅꯣꯕꯥꯞꯁꯦ ꯈꯤꯇꯪ ꯋꯥꯠꯂꯦ ꯍꯧꯖꯤꯛꯀꯥꯟꯁꯦ ꯑꯗꯨꯒ ꯍꯩꯅꯤꯡꯁꯤꯁꯨꯀꯣ ꯍꯧꯖꯤꯛꯁꯦ ꯗꯦꯁ ꯍꯩꯅꯤꯡ ꯍꯥꯏꯔꯒ ꯑꯆꯧꯕꯗꯨ ꯑꯣꯏꯅ ꯊꯥꯅꯕꯗꯧꯅ ꯇꯧꯋꯦꯕꯀꯣ ꯑꯩꯈꯣꯏ ꯊꯥꯏꯅꯒꯤ ꯍꯩꯅꯤꯡ ꯄꯤꯛꯇꯛ ꯇꯧꯕꯗꯣ ꯑꯗꯨꯒꯨꯝꯕꯁꯦ ꯀꯌꯥ ꯎꯗ꯭ꯔꯦꯕꯀꯣ ꯑꯗꯣ ꯍꯩꯂꯛꯇ ꯎꯗꯕ ꯍꯥꯏꯔꯗꯤ ꯍꯧꯖꯤꯛꯀꯤ ꯅꯣꯕꯥꯞꯁꯤ ꯍꯩꯅꯤꯡꯒꯁꯦ ꯁꯨꯝ ꯎꯔꯛꯇ꯭ꯔꯕ ꯑꯩꯁꯤꯀꯣ ꯑꯗꯨꯅꯤꯗ ꯑꯗꯨ ꯅꯣꯏꯔꯣꯝꯗꯗꯤ ꯍꯧꯅꯔꯤꯕ꯭ꯔꯣ ꯍꯧꯖꯤꯛꯄꯨ ꯀꯃꯥꯏ ꯀꯃꯥꯏꯅ ꯇꯧꯒꯦ
ꯍꯧꯏꯗ ꯍꯩꯅꯤꯡꯗꯤ ꯑꯗꯨꯝ ꯐꯖꯅ ꯍꯧꯏ ꯍꯥꯏꯕꯗꯤ ꯑꯩꯈꯣꯏꯁꯤ ꯑꯩꯈꯣꯏ ꯂꯩꯔꯛꯇꯨꯗꯪ ꯐꯅꯌꯥꯝ ꯑꯍꯨꯝ ꯃꯔꯤ ꯍꯧꯔꯝꯒꯅꯤ ꯑꯗꯨꯝ ꯑꯗꯒꯤ ꯑꯩꯈꯣꯏ ꯑꯁꯤ ꯃꯅꯤꯡ ꯊꯣꯛꯈꯤꯕꯒꯤ ꯂꯝꯕꯤ ꯃꯇꯦꯛ ꯃꯨꯛꯇꯪ ꯆꯠꯄꯁꯤꯗꯀꯣ ꯍꯩꯅꯤꯡ ꯄꯥꯝꯕꯤ ꯑꯅꯤꯔ ꯑꯍꯨꯝꯂ ꯍꯧꯋꯦ ꯑꯗꯨꯝ ꯍꯥꯏꯗꯤ ꯑꯩꯈꯣꯏ ꯑꯗꯨꯝ ꯆꯥꯏꯌꯦꯕꯀꯣ ꯍꯥꯏꯗꯤ ꯃꯥ ꯁꯨꯔꯒ ꯈꯣꯠꯂꯒ ꯆꯥꯕ ꯑꯗꯨꯝ ꯍꯥꯎꯕꯅꯦ ꯑꯗꯩ ꯃꯨꯜꯂꯛ ꯀꯥꯟꯗꯁꯨ ꯑꯗꯨꯝ ꯆꯥꯕ ꯍꯥꯎꯕꯅꯦꯕ ꯊꯨꯝꯕꯅꯦꯕꯀꯣ ꯑꯗꯨꯝ ꯍꯥꯏꯗꯤ ꯃꯤ ꯍꯥꯟꯅ ꯍꯩꯅꯤꯡ ꯑꯃꯒ ꯍꯩꯅꯤꯡ ꯃꯔꯨ ꯑꯃꯒ ꯂꯝ ꯃꯆꯦꯠ ꯑꯃ ꯑꯣꯟꯅꯔꯝꯃꯦꯅ ꯍꯥꯏꯅꯔꯝꯃꯤꯅꯦ ꯑꯗꯒꯤ ꯑꯗꯨꯝ ꯍꯥꯏꯕꯗꯤ ꯅꯣꯕꯥꯞꯁꯨ ꯑꯩꯈꯣꯏ ꯁꯤ ꯌꯨꯝꯃꯛꯇꯗꯤ ꯍꯧꯗ꯭ꯔꯦ ꯑꯗꯩ ꯑꯩꯈꯣꯏ ꯃꯅꯤꯡꯒꯤꯗꯁꯨ ꯍꯧꯋꯦ ꯑꯗꯩ ꯗꯤ ꯑꯥ ꯏꯪꯈꯣꯜꯗ ꯁꯨꯨ ꯑꯗꯨꯝ ꯅꯣꯄꯥꯞꯇꯤ ꯑꯗꯨꯝ ꯆꯥꯏꯗ ꯃꯇꯝ ꯃꯇꯝꯒꯤꯀꯣ ꯑꯩꯈꯣꯏꯗ ꯍꯧꯗ ꯇꯥꯔꯒꯁꯨ ꯆꯥꯕ ꯑꯣꯏꯕꯗꯣ ꯑꯗꯨꯝ ꯑꯣꯏꯝ ꯆꯥꯕꯗꯤ ꯑꯗꯨꯝ ꯐꯪꯉꯦꯕꯀꯣ ꯍꯪꯒꯣꯟꯗꯒꯤꯅꯤ ꯈꯪꯗꯦ ꯑꯃꯗꯅꯤ ꯈꯪꯗꯦ ꯑꯗꯨꯝ ꯍꯦꯛꯑꯒ ꯑꯩꯈꯣꯏ ꯌꯨꯝꯂꯛꯇꯗꯤ ꯀꯩꯁꯨ ꯌꯥꯝ ꯊꯥꯅꯈꯤꯗ꯭ꯔꯦ ꯍꯥꯏꯗꯤ ꯍꯩꯖꯥꯎ ꯑꯣꯏꯕꯅꯤꯅꯀꯣ ꯑꯗꯨꯗꯨꯒꯤ ꯌꯨꯝꯗꯗꯤ ꯀꯥ ꯍꯦꯟꯅ ꯊꯥꯅꯗ꯭ꯔꯦ ꯑꯗꯣ ꯏꯪꯈꯣꯜꯗꯒꯨꯝꯕ ꯀꯩꯒꯨꯝꯕ ꯆꯠꯄ ꯀꯥꯟꯗ ꯑꯗꯨꯝ ꯍꯦꯜꯂꯛꯄꯗꯣ ꯑꯗꯨ ꯑꯗꯨꯃꯥꯏꯅ ꯇꯧꯋꯦꯕꯀꯣ ꯍꯣꯏ ꯐꯔꯦ ꯑꯗꯨꯗꯤ ꯊꯝꯃꯒꯦꯀꯣ ꯑꯩ ꯊꯕꯛ ꯑꯃ ꯇꯧꯈꯤꯒꯦ ꯑꯃꯨꯛ ꯇꯧꯔꯛꯀꯦ
ꯐꯔꯦ ꯐꯔꯦ